ꯑꯣ
ꯑ ꯇꯥꯏꯌꯦ
ꯀꯩ ꯃꯊꯦꯟ ꯇꯧꯔꯒꯦ ꯁꯤꯁꯇꯔ
ꯉꯁꯤ ꯆꯥꯛꯆꯥ ꯏꯟꯁꯥꯡ ꯆꯥꯗ꯭ꯔꯦ
ꯍꯥ
ꯁꯤꯁꯇꯔꯗꯨꯗꯤ ꯁꯝꯖꯔꯝꯗꯧ ꯃꯥꯜꯂꯦ ꯉꯁꯤꯗꯤ ꯑꯍꯥꯎꯕ ꯃꯥꯆꯥ ꯂꯩꯔꯒ ꯆꯥꯔꯝꯗꯧ ꯃꯥꯜꯂꯦ
ꯅꯠꯇꯦ ꯑꯩ ꯉꯁꯤ ꯏꯟꯁꯥꯡ ꯆꯥꯗꯦꯕ ꯉꯁꯥꯏꯗꯣ ꯑꯩ ꯊꯕꯛ ꯍꯜꯂꯛꯑꯒ ꯑꯩꯗ ꯆꯔꯥ ꯋꯥꯅꯤꯡꯕꯒꯤ ꯅꯨꯗꯜꯁ ꯅꯨꯗꯜꯁ ꯏꯄꯥꯏꯁꯤ ꯅꯨꯗꯜꯁ ꯇꯣ ꯂꯩꯔꯨ ꯔꯦ ꯑꯃꯨꯛ ꯆꯥꯔꯦ ꯍꯣꯏ ꯆꯥꯅꯤꯡꯗꯕꯒꯤ ꯅꯨꯗꯜꯁ ꯈꯛ ꯆꯥꯔꯦ ꯂꯥꯏꯔꯦꯗꯅ ꯅꯣꯏꯗꯤ
ꯎꯝ ꯑꯩꯇꯤ ꯆꯨꯖꯥꯛ ꯀꯥꯡꯒꯧ ꯇꯧꯁꯜꯂꯦ ꯉꯁꯤꯗꯤ
ꯅꯪꯁꯦ ꯀꯥꯡꯉꯧ ꯌꯥꯝ ꯄꯥꯝꯕ ꯃꯥꯜꯂꯦꯀꯣ
ꯎꯝ ꯀꯥꯡꯉꯧ ꯈꯔ ꯗꯨꯝ ꯆꯥꯏ ꯍꯥꯏꯇꯥꯔꯦ ꯈꯣꯏꯁꯦ ꯄꯥꯝꯕ ꯍꯥꯏꯇꯥꯔꯦ
ꯃꯥꯜꯂꯦ ꯑꯗꯨꯗꯤ
ꯁꯔꯤꯇ꯭ꯔ ꯗꯤ ꯕꯣꯜ ꯌꯦꯡꯗꯔꯣ
ꯑ꯭ꯁ ꯌꯦꯡꯅꯤꯡꯗ꯭ꯔꯦ ꯏꯟꯇꯔꯦꯁ ꯌꯥꯎꯗꯕꯩ ꯅꯨꯡꯁꯤꯁꯦ
ꯑꯁ ꯑꯩꯈꯣꯏꯗꯤ ꯃꯤꯅ ꯕꯣꯟ ꯆꯟꯍꯧꯔꯦ
ꯑ ꯑꯧ ꯉꯝꯅꯤꯗ ꯍꯥꯐꯅ ꯍꯧꯖꯤꯛꯇꯤ ꯍꯥꯐ ꯕ꯭ꯔꯦꯛꯅꯤꯅ ꯉꯝꯔꯣꯏ ꯍꯥꯏꯕ ꯂꯩꯇꯦꯕ
ꯑꯦ ꯇꯤꯝꯕꯨꯗꯤ ꯌꯥꯝ ꯀꯟ ꯎꯝ ꯑꯗꯨꯃꯥꯏ ꯑꯗꯨꯃꯥꯏꯅ ꯈꯟꯕ ꯇꯥꯔꯦ ꯑꯦ ꯇꯤ ꯑꯦꯇꯦꯝꯕꯨꯗꯤ ꯌꯥꯝ ꯀꯟꯅ ꯇꯧꯋꯤ ꯑꯗꯣ ꯍꯧꯖꯤꯛ ꯐꯥꯎꯒꯤꯗꯤ ꯃꯤꯅ ꯂꯤꯠ ꯇꯧꯔꯤ ꯍꯥꯏꯇꯥꯔꯦꯀꯣ
ꯎꯝ
ꯁꯤꯁꯇ꯭ꯔꯗꯤ ꯉꯁꯤ ꯈꯣꯟꯖꯦꯟ ꯑꯣꯜꯂꯝꯃꯦ ꯍꯛꯆꯥꯡ ꯌꯥꯝ ꯋꯥꯕ꯭ꯔꯣ
ꯑꯩꯗꯣ ꯐꯣꯟ ꯌꯦꯡꯉꯒ ꯑꯗꯨꯝ ꯀꯩ ꯍꯥꯏꯔ ꯍꯤꯠꯄꯒꯤ ꯂꯩꯕꯒꯤ ꯀꯩ ꯍꯥꯏꯁꯦꯔꯥ ꯈꯪꯗꯦ
ꯑꯣ ꯈꯣꯟꯖꯦꯟꯗꯤ ꯉꯁꯤꯗꯤ ꯈꯔ ꯐ꯭ꯔꯦꯁ ꯑꯣꯏꯗꯕ ꯃꯥꯟꯕ ꯈꯤꯇꯪ ꯂꯣ ꯑꯣꯏꯕ ꯍꯥꯏꯇꯥꯔꯦꯅꯦ
ꯑꯗꯨꯒꯤꯅꯦ ꯑꯗꯨꯁꯨ ꯑꯣꯏꯔꯝꯕ ꯌꯥꯏ ꯍꯣꯏ
ꯑꯣ ꯅꯨꯡꯉꯥꯏꯕ꯭ꯔꯣ ꯉꯁꯤꯗꯤ ꯀꯃꯥꯏ ꯇꯧꯒꯦ ꯊꯕꯛ
ꯑꯁ ꯍꯣꯏ ꯉꯁꯤꯗꯤ ꯈꯔ ꯅꯨꯡꯉꯥꯏꯔꯦ ꯑꯗꯨꯝ ꯍꯥꯏꯕꯗꯤ ꯈꯔ ꯍꯩꯕꯗꯣ ꯎꯝ ꯑꯍꯥ ꯁꯨꯝ ꯍꯩꯒ ꯍ ꯑ ꯀꯩ ꯍꯥꯏꯁꯤꯔ ꯎꯝ ꯄ꯭ꯔꯦꯛꯇꯤꯁ ꯇꯧꯕꯅꯤꯗ ꯈꯔꯗꯤ ꯍꯩꯔꯦꯕ
ꯑꯥ
ꯑꯗꯨꯒꯤ ꯈꯔ ꯅꯨꯡꯉꯥꯏꯔꯦ
ꯑꯣ ꯀꯁꯤ ꯈꯔꯅꯉ ꯇꯨꯡꯁꯦ ꯀꯩꯅꯣꯒꯤ ꯑꯣꯏ ꯂꯩꯕꯗ ꯅꯠꯇ꯭ꯔꯣ ꯑꯣꯛꯇꯣꯞꯄꯁ ꯌꯥꯝ ꯌꯣꯟꯕꯗ ꯑꯣꯏꯔꯝꯗꯧ ꯃꯥꯠꯂꯤ
ꯍꯥꯥ
ꯑꯗꯣꯁꯇꯩ ꯌꯣꯟꯕꯒꯝꯗꯧꯗꯥꯏꯅꯦ ꯁꯤꯁꯇꯔ ꯍꯣꯏꯒꯤ ꯀꯩꯅꯣꯗꯣ ꯌꯣ ꯆꯨꯝꯕ꯭ꯔꯥ
ꯀꯩ ꯅꯣ ꯅꯪꯅꯦ ꯍꯥꯏꯔꯤꯁꯦ ꯑꯩꯒꯦꯟꯇꯥꯥꯁꯦ
ꯏꯁꯒꯤ ꯊꯕꯛ ꯇꯧꯐꯝꯗꯣ
ꯎꯝ
ꯑꯗꯨꯗ ꯇꯤꯆꯔꯒꯤ ꯃꯇꯣꯡ ꯍꯥꯏꯕ꯭ꯔꯣ ꯃꯇꯦꯡ ꯍꯥꯏꯕ꯭ꯔꯣ
ꯃꯦ
ꯃꯇꯦꯡ ꯍꯥꯏꯕ꯭ꯔꯣ
ꯑꯥ
ꯑꯣ ꯃꯇꯣꯡ ꯍꯥꯏꯕ꯭ꯔꯥ ꯀꯩꯅꯣꯝꯁꯨ ꯂꯩꯕꯅꯦꯕ ꯑꯗꯨꯗ ꯑꯩꯅ ꯃꯥꯟꯅꯕ ꯑꯣꯏꯅ ꯈꯜꯂꯨꯔꯦ ꯁꯤꯁꯇꯔꯒꯤꯁ ꯍꯥꯏꯗꯤ ꯃꯣꯏꯒꯤꯁꯨ ꯗꯦꯂꯤꯚꯔꯤ ꯀꯩꯀꯥ ꯇꯧꯕꯅꯤꯗꯅ
ꯑ ꯅ ꯅ ꯈꯥꯏ ꯀꯔꯤ
ꯑꯣ ꯍꯧꯖꯤꯛꯀꯤꯗꯨꯖꯨ ꯑꯩꯅ ꯍꯥꯏꯗꯨꯖꯨ ꯗꯂꯤꯚꯔꯤ ꯀꯩ ꯀꯥ ꯇꯧꯕꯅꯦ ꯑꯣꯛꯇꯣꯄ ꯀꯌꯥꯝ ꯌꯣꯟꯕꯅꯦ
ꯑꯥ ꯅꯠꯇꯦ ꯑꯩꯈꯣꯏꯗꯤ ꯅꯠꯇꯦ ꯑꯩꯈꯣꯏꯅ ꯌꯣꯟꯕ ꯅꯠꯇꯦ
ꯑꯗꯨꯃꯥꯏꯅ ꯑꯣꯏꯕ꯭ꯔꯥ ꯈꯟꯕ ꯁꯤꯡꯖꯃꯩꯗꯔ ꯑꯁ꯭ꯋꯥꯏꯗ ꯑꯃ ꯂꯩꯕꯅꯦ ꯑꯗꯨꯝ ꯒ ꯃꯥꯟꯅꯕ꯭ꯔꯥꯅ ꯑꯩꯗꯤ ꯁꯨꯝ ꯈꯜꯂꯨꯕ
ꯑꯩꯈꯣꯏꯗꯤ ꯄꯣꯠꯆꯩ ꯌꯣꯟꯕ ꯅꯠꯇꯦꯕ ꯑꯩꯈꯣꯏꯅ ꯗꯦꯂꯤꯚꯔꯤ ꯑꯦꯖꯦꯟ ꯊꯥꯔꯒ ꯃꯤꯒꯤ ꯄꯣꯠꯆꯩ ꯑꯣꯗꯔ ꯇꯧꯕꯁꯤꯡꯗꯣ
ꯑꯥ
ꯄꯤꯛ ꯎꯞ ꯇꯧꯋꯦ ꯑꯗꯨꯒ ꯗꯤꯂꯤꯚꯔ ꯇꯧꯋꯦ ꯗ꯭ꯔꯣꯞ ꯇꯧꯋꯦ ꯑꯗꯨ ꯇꯧꯕꯅꯤ ꯃꯥ ꯁꯥꯔꯚꯤꯁ ꯄꯤꯕꯅꯦꯕ ꯑꯩꯈꯣꯏꯗꯤ
ꯑꯣ ꯁꯤꯁꯇ꯭ꯔꯅ ꯂꯩ ꯁꯤꯁꯇꯗ ꯂꯩꯁꯤꯅ ꯀꯩꯅꯣ ꯑꯣꯏꯗꯣꯏꯔꯥ ꯀꯩꯅꯣ ꯑꯣꯔꯗꯔ ꯀꯩꯀꯥ ꯀꯩꯅꯣ ꯇꯧꯕꯩ ꯑꯣꯏꯗꯣꯏꯔꯥ
ꯑ ꯑꯩ ꯃꯣꯏꯅ ꯀꯁꯇꯃꯔꯁꯤꯡ ꯀ꯭ꯂꯥꯏꯟꯁꯤꯡꯅ ꯀꯣꯜ ꯇꯧꯔꯛꯄꯗꯣ
ꯑꯥ
ꯍꯥꯏꯕꯗꯤ ꯍꯥꯏꯕꯗꯤ ꯑꯦꯛꯖꯝꯄꯜ ꯍꯥꯏꯔꯤꯁꯤꯅ ꯅꯪꯅ ꯄꯣꯠ ꯆꯩꯩ ꯑꯃ ꯀ ꯍꯥꯏꯁꯤ ꯁꯣꯝ ꯑꯃꯗꯒꯤ ꯑꯣꯗꯔ ꯇꯧꯔꯒ ꯅꯪꯉꯣꯟꯗ ꯗ꯭ꯔꯣꯞ ꯑꯃꯨꯛ ꯊꯤꯟꯅꯤꯡꯉꯥꯏꯗꯣ
ꯑꯥ
ꯅꯪꯅ ꯑꯩꯈꯣꯏꯒꯤ ꯑꯣꯐꯤꯁꯇ ꯀꯣꯜ ꯇꯧꯔꯤꯅꯤꯃ ꯑꯩꯒꯤ ꯄꯣꯠ ꯆꯩꯗ ꯑꯗꯨꯗ ꯃꯐꯝꯗꯒꯤ ꯂꯧ ꯆꯠꯂꯒ ꯄꯤꯛ ꯎꯞ ꯇꯧꯔꯒ ꯑꯩꯉꯣꯟꯗ ꯗ꯭ꯔꯣꯞ ꯇꯧꯑꯣ ꯍꯥꯏꯅꯀꯣ ꯑꯣꯗꯔ ꯑꯃ ꯊꯥꯔꯅꯤꯕ ꯑꯗꯨ ꯅꯪꯅ ꯋꯥꯆꯦꯞ ꯗꯤꯇꯦꯜꯁꯤꯡꯗꯣ ꯄꯤꯛ ꯎꯞ ꯇꯧꯐꯝꯗꯣ ꯑꯗꯨ ꯂꯣꯀꯦꯁꯟꯗ ꯊ ꯊꯥꯔꯅꯤ ꯑꯗꯨꯒ ꯅꯪꯒꯤ ꯂꯣꯀꯦꯁꯟ ꯊꯥꯔꯅꯤ ꯑꯗꯨꯗꯤ ꯑꯩꯈꯣꯏꯅ ꯑꯣꯗꯔꯗꯣ ꯑꯦꯟꯇ꯭ꯔꯤ ꯇꯧꯔꯅꯤꯕ
ꯎꯝ
ꯑꯗꯨꯒ ꯑꯩꯈꯣꯏꯅ ꯗꯤꯂꯤꯚꯔꯤ ꯑꯦꯖꯦꯟꯗꯣ ꯊꯥꯔꯅꯤꯕ ꯄꯣꯠ ꯆꯩꯩꯗꯣ ꯄꯨꯈꯠꯅꯤꯡꯉꯥꯏ ꯈꯪꯉꯤꯅ
ꯑꯣ ꯁꯝꯅ ꯍꯥꯏꯔꯒ ꯑꯩ ꯑꯦꯛꯖꯥꯝꯄꯜ ꯑꯣꯏꯅ ꯍꯥꯏꯔꯛꯀꯦꯕ ꯑꯩꯈꯣꯏ ꯁꯤꯁꯇꯔꯅ ꯍꯥꯏꯁꯦ
ꯎꯝ
ꯍꯥꯏꯗꯤ ꯑ ꯁꯤꯁꯇꯔ ꯁꯤꯁꯇꯔꯒꯤ ꯍꯧꯖꯤꯛ ꯑꯩꯅ ꯁꯤꯁꯇꯔꯗ ꯁꯨꯃꯥꯏꯅ ꯑꯩꯒꯤ ꯄꯔꯁ ꯑꯃ ꯀꯧꯔ ꯄꯔꯣꯝꯃꯦ ꯈꯣꯠꯂꯝꯃꯦꯒ ꯍꯥꯏꯕꯁꯦ ꯑꯗꯨꯝ ꯌꯥꯕꯗꯣ ꯑꯣꯏꯗꯣꯏꯔꯕ ꯆꯥꯎꯈꯠꯄꯤꯔꯛꯑꯣ ꯑꯗꯨꯒ ꯁꯤꯗ ꯊꯥꯕꯤꯔꯛꯑꯣ
ꯑꯥ ꯑꯗꯨꯃꯥꯏꯅ ꯍꯣꯏ ꯍꯣꯏ ꯍꯣꯏ ꯑꯗꯨꯅꯦ
ꯑꯣ ꯑꯁ ꯑꯗꯨꯗꯤ ꯌꯥꯝ ꯐꯕ ꯀꯩꯅꯣ ꯑꯃꯅꯤꯅꯦ
ꯍꯣꯏ ꯑꯣ ꯍꯣ ꯐꯕ ꯃꯥꯜꯂꯦ ꯑꯩꯗꯤ ꯈꯪꯗꯦ ꯅꯧꯅ ꯇꯧꯕꯅꯤꯅ
ꯑꯣ ꯃꯤ ꯏꯁꯇꯞ ꯀꯌꯥꯃꯨꯛ ꯂꯩꯒꯦ ꯁꯤꯁꯇꯔ ꯍꯣꯏꯒꯤꯗꯣ
ꯎꯝ ꯗꯦꯂꯤꯕꯔꯤ ꯑꯦꯖꯦꯟꯁꯦ ꯇꯔꯥ ꯍꯦꯟꯕ ꯃꯜꯂꯦ ꯇꯔꯥꯍꯨꯝꯗꯣꯏꯒꯨꯝꯕ ꯃꯜꯂꯦ
ꯑꯣ ꯅꯠꯇꯦ ꯍꯥꯏꯗꯤ ꯁꯤ ꯗꯤꯂꯤꯚꯔꯤ ꯑꯦꯖꯦꯟꯗꯣ ꯂꯩꯖꯔꯦꯗꯅ
ꯑꯥ ꯑꯗꯨꯁꯨ ꯑꯈꯣꯏꯒꯤ ꯑꯣꯐꯤꯁꯀꯤꯅꯦꯕ ꯑꯗꯨꯒ ꯑꯣꯐꯤꯁꯇ ꯂꯩꯕ ꯃꯤꯁꯤꯡ ꯑꯩ ꯄꯥꯛ ꯈꯪꯗꯦ ꯐ꯭ꯔꯦꯁꯇ ꯂꯩꯕ ꯃꯤꯁꯤꯡꯁꯦ ꯇꯔꯨꯛ ꯇꯔꯦꯠꯇꯤ ꯑꯣꯏꯔꯝꯒꯅꯤ
ꯑꯣ ꯃꯣꯏꯒꯤ ꯀꯩꯅꯣꯗꯗꯤ ꯃꯃꯤꯡ ꯀꯩ ꯒꯦ ꯄ꯭ꯔꯣꯄꯥꯏꯇꯔ ꯍꯥꯏꯒꯗ꯭ꯔ ꯑꯣꯅꯔ ꯍꯥꯏꯒꯗ꯭ꯔ ꯃꯣꯏ ꯃꯃꯤꯡ ꯀꯩ ꯀꯧꯒꯦ
ꯑꯥ ꯑꯗꯨꯖꯨ ꯑꯩ ꯄꯛ ꯈꯪꯗꯦ
ꯑꯦ ꯑꯗꯨꯗꯤ ꯈꯪꯉꯨꯍꯦ ꯀꯩꯅꯣꯗꯤ ꯊꯕꯛ ꯃꯄꯨ ꯈꯪꯗ꯭ꯔꯣ ꯍꯥꯏꯁꯤꯕꯨ
ꯊꯕꯛ ꯃꯄꯨ ꯂꯩꯗꯕ ꯃꯥꯜꯂꯦꯗ ꯃꯣꯏ ꯑꯗꯨꯝ ꯄꯨꯟꯅ ꯇꯧꯕ ꯃꯥꯜꯂꯦꯗ ꯑꯗꯨꯝ ꯂꯩꯔꯒ
ꯑꯥ ꯂꯩꯗꯤ ꯂꯩꯔꯝꯒꯅꯤ ꯁꯤꯁꯇꯔ ꯍꯥꯏꯗꯤ ꯕꯤꯖꯤꯅꯦꯁ ꯍꯥꯏꯖꯤ ꯃꯄꯨꯅ ꯇꯧ ꯑꯃꯗꯤ ꯂꯩꯅꯤꯗꯅꯀꯣ ꯍꯥꯏꯗꯤ ꯀꯝꯄꯅꯤ ꯑꯥ ꯀꯝꯄꯅꯤ ꯑꯣꯏꯔꯒꯅ ꯁꯤꯌꯥꯔ ꯍꯣꯜꯗꯔꯁ ꯀꯥꯏꯅ ꯂꯩ
ꯑꯗꯨ ꯑꯗꯨ ꯑꯗꯨ ꯍꯥꯏꯔꯒ ꯅꯣꯏꯒꯤ ꯖꯤ ꯁꯤꯌꯥꯔꯤ ꯍꯥꯏꯕ ꯅꯠꯇ꯭ꯔ ꯅꯣꯏ ꯄꯂꯞ ꯇꯧꯕ ꯊꯕꯛ
ꯃꯅꯦ
ꯅꯪ ꯅꯣꯏꯒꯤꯁꯦ ꯐꯥꯔꯃꯤꯁꯤꯒꯤꯁꯨ ꯂꯩꯕ꯭ꯔ
ꯐꯥꯔꯃꯁꯤꯒꯤꯁꯨ ꯂꯩ ꯑꯥ ꯂꯩꯌꯦ ꯑꯗꯨꯅ ꯑꯈꯣꯏ ꯀꯩꯅꯣꯗꯤ ꯅꯠꯇꯦ ꯑꯈꯣꯏꯒꯤ ꯌꯨꯅꯤꯠ ꯑꯃ ꯍꯥꯏꯇꯔꯦꯅꯦꯀꯣ ꯍꯥꯏꯗꯤ ꯀꯝꯄꯅꯤ
ꯑꯣ ꯑꯗꯨꯒꯤ ꯑꯣꯏꯕ ꯃꯥꯜꯂꯦ ꯑꯩ ꯑꯦꯟꯇ꯭ꯔꯤꯗ ꯆꯪꯕ ꯀꯥꯟꯗ ꯊꯦꯡꯅꯩꯌꯦꯕ ꯐꯔꯃꯁꯤ ꯖꯦꯁꯤ ꯌꯥꯔꯤ ꯐꯔꯃꯁꯤ ꯍꯥꯏꯅꯀꯣ ꯑꯣꯔꯗꯔ ꯑꯗꯨꯝ ꯄꯤꯕ ꯃꯥꯜꯂꯦ ꯃꯣꯏꯖꯨ ꯑꯦꯟꯇ꯭ꯔꯤ ꯇꯧꯕ ꯀꯥꯟꯗ ꯑꯩꯖꯦ ꯑꯁꯤ ꯑꯩ ꯇꯕꯒꯨꯝ ꯇꯧꯋꯤꯅꯦ ꯑꯩꯗꯣ ꯈꯜꯔꯒ ꯂꯩꯕꯗꯣ ꯅꯪꯕꯨ ꯅꯤꯡꯁꯤꯡꯂꯛꯄ ꯑꯣ ꯍꯣꯔꯦꯟ ꯍꯪꯒꯦ ꯍꯥꯏꯅ ꯑꯩꯅ ꯈꯜꯂꯒ ꯂꯩꯕꯅꯦꯕ
ꯀꯩꯅꯣ ꯀꯩꯅꯣ ꯀꯧꯕꯅꯦ ꯑꯥ ꯖꯦ ꯁꯤ ꯌꯥꯔꯤ ꯃꯦꯠꯁ ꯍꯥꯏꯔꯝꯒꯅꯤ ꯁꯤꯁꯇꯔꯅ ꯉꯁꯥꯏ ꯊꯦꯡꯅꯕꯗꯣ
ꯐꯔꯃꯁꯤ ꯍꯥ ꯌꯥꯎꯋꯦ
ꯑꯣ ꯍꯣꯏ ꯍꯣꯏ ꯆꯨꯝ ꯃꯤꯠ ꯆꯨꯝꯃꯤ ꯃꯣꯏꯁꯨ ꯑꯣ ꯑꯣ ꯑꯣꯍꯣ ꯍꯣ ꯆꯨꯝꯃꯤ ꯆꯨꯝꯃꯤ ꯃꯣꯏꯖꯦ ꯐꯔꯃꯥꯁꯤ ꯍꯣ ꯆꯨꯝꯃꯤ ꯆꯨꯝꯃꯤ ꯍꯧꯖꯤꯛꯀꯤꯗꯣ ꯑꯣꯏꯗꯣꯏꯅꯦ ꯃꯣꯏꯖꯦ ꯈꯣꯏꯖꯦ ꯁꯨꯃꯥꯏꯅ ꯂꯩꯌꯦꯕꯀꯣ ꯑꯥ ꯍꯧꯖꯤꯛꯀꯤ ꯖꯦꯁꯤꯌꯥꯔꯤ ꯃꯦꯠꯁ ꯍꯥꯏꯖꯤꯅ ꯈꯣꯏꯒꯤ ꯃꯦꯗꯤꯀꯦꯜ ꯂꯥꯏꯟꯒꯤ ꯍꯥꯏꯇꯔꯦꯀꯣ ꯍꯦꯜ ꯍꯥꯏꯗꯤ ꯈꯣꯏꯒꯤ ꯌꯨꯝꯗ ꯍꯣꯝ ꯀꯦꯌꯔ ꯁꯥꯔꯚꯤꯁ ꯀꯩꯀꯥ ꯄꯤꯕ ꯈꯣꯠꯄ ꯑꯗꯨꯝꯒꯤ ꯑꯃ ꯂꯩꯌꯦꯕ ꯑꯣꯛꯁꯤꯖꯦꯟ ꯀꯩ ꯁꯄ꯭ꯂꯥꯏ ꯇꯧꯕ ꯃꯤꯉꯣꯟꯗ ꯅꯔꯁꯀꯨꯝꯕ ꯍꯥꯏꯇꯔꯦꯅꯦ ꯌꯨꯝꯒꯤ ꯑꯗꯨꯝꯕ ꯑꯅꯥꯕ ꯁꯦꯟꯅꯅꯕ ꯈꯣꯠꯅꯕ ꯄꯤꯕꯒꯤ ꯑꯃꯁꯨ ꯂꯩꯌꯦꯕꯀꯣ ꯑꯗꯨꯒꯤ ꯐꯥꯔꯃꯁꯤ ꯑꯃꯖꯨ ꯂꯩꯕꯅꯦꯕ ꯑꯗꯨ ꯐꯔꯃꯁꯤꯗꯨ ꯑꯣꯏꯔꯝꯒꯅꯦꯕ ꯁꯤꯁꯇꯔꯅ ꯍꯥꯏꯖꯤꯅ
ꯎꯝ ꯎꯝ ꯍꯣꯏ ꯑꯗꯨ ꯃꯥꯜꯂꯦꯕ
ꯑꯈꯣꯏꯒꯤ ꯊꯡꯃꯩꯕꯟꯗ ꯂꯩꯔꯤꯁꯤꯅ ꯇꯔꯦ ꯃꯐꯝꯗꯤ ꯈꯤꯇꯪ ꯃ ꯃꯥꯟꯅꯗꯦꯕꯀꯣ ꯃꯥꯅ ꯀꯩꯅꯣꯒꯤ ꯃꯅꯥꯛꯇ ꯂꯩꯕꯅꯦꯕꯀꯣ ꯗꯤ ꯑꯦꯝ ꯀꯣꯂꯦꯖ ꯌꯧꯔꯝꯗꯏꯗ ꯂꯩꯕꯅꯦ ꯑꯗꯨꯒꯏ ꯈꯣꯏꯒꯤꯁꯤꯅ ꯈꯤꯇꯪ ꯍꯦꯟꯇꯣꯛꯑꯒ ꯂꯩꯕꯅꯦ ꯗꯦꯝ ꯀꯣꯂꯦꯖ ꯍꯦꯟꯇꯣꯛꯑꯒ ꯂꯩꯕ ꯊꯥꯎ ꯒ꯭ꯔꯥꯎꯟꯗꯒꯤꯅ ꯑꯣꯄꯣꯖꯤꯠ ꯑꯣꯏꯅꯕꯗꯀꯣ
ꯑꯣ
ꯑꯥ ꯈꯣꯏꯒꯤ ꯑꯃꯅ ꯀꯩꯅꯣ ꯂꯩꯌꯦꯕꯀꯣ ꯑꯥ ꯀꯥ ꯀꯥ ꯕꯕꯨꯄꯔꯗ ꯀꯣꯂꯦ ꯁ ꯑꯃ ꯂꯩꯕꯅꯦ ꯕꯤ ꯁꯤ ꯑꯦ ꯀꯩꯀꯥ ꯇꯝꯕꯝ ꯑꯃ ꯑꯍꯨꯝꯖꯦ ꯄꯨꯟꯖꯤꯜꯂꯒ ꯀꯩꯅꯣ ꯁꯥꯕ ꯑꯈꯣꯏꯒꯤ ꯀꯝꯄꯅꯤ ꯁꯏꯌꯦꯕꯀꯣ ꯀꯝꯄꯅꯤꯖꯤꯅ ꯃꯤꯛꯀꯟꯁꯦꯞ ꯀꯧꯋꯦꯕꯀꯣ ꯑꯗꯨꯃꯥꯏꯅ ꯂꯩꯕ ꯍꯥꯏꯇꯔꯦ ꯁꯤꯁꯇꯔ ꯍꯣꯏꯅ ꯇ꯭ꯔꯦꯟ ꯇ꯭ꯔꯦꯟꯅꯤꯡ ꯇꯝꯅꯤꯡꯕ ꯂꯩꯔꯁꯨ ꯑꯗꯨꯝ ꯍꯥꯏꯔꯑꯣ ꯗꯤꯁꯀꯥꯎꯟ ꯇꯧꯊꯣꯛꯀꯦ
ꯑꯩꯗꯤ ꯇ꯭ꯔꯦꯅꯤꯡꯒꯨꯝꯕ ꯆꯠꯅꯤꯡꯗ꯭ꯔꯦꯗ ꯄꯩꯁꯥꯕꯣꯛ ꯇꯤꯡꯅꯤꯡꯗ꯭ꯔꯦ
ꯁꯤꯁꯇꯔꯒꯤ ꯅꯠꯇꯕꯀꯣ ꯁꯤꯁꯇꯔꯒꯤ ꯔꯤꯂꯦꯇꯤꯞꯁ ꯑꯣꯏꯒꯦꯔ ꯍꯥꯏꯗꯤ ꯕ꯭ꯔꯗꯔ ꯑꯣꯏꯒꯦꯔ ꯁꯤꯁꯇꯔ ꯑꯣꯏꯒꯦꯔ ꯂꯩꯗꯅꯀꯣ ꯑ ꯇꯥꯔꯤꯕꫭ ꯁꯤꯁꯇꯔ ꯍꯂꯣ ꯑꯧ ꯇꯥꯕ꯭ꯔ
ꯑꯣ ꯍꯧꯖꯤꯛꯇꯣ ꯑꯩ ꯀ ꯀꫭꯜ ꯑꯃ ꯂꯥꯛꯄ ꯀꯩ ꯀꯣꯔꯁꯅꯤ ꯍꯥꯏꯕ
ꯎꯝ ꯀꯝꯄ꯭ꯌꯨꯇꯔꯒꯤ ꯑꯃ ꯂꯩꯔꯦ ꯁꯤꯁꯇꯔ
ꯑꯃ
ꯀꯝꯄ꯭ꯌꯨꯇꯔꯁꯦ ꯗꯤ ꯁꯤ ꯑꯦꯗꯣ ꯈꯡꯉꯤꯗꯅꯀꫭ ꯑꯗꯨꯒꯤ ꯑꯃ ꯂꯩꯔꯦ ꯑꯩꯈꯣꯏꯒꯤ ꯇꯦꯂꯤꯅ ꯑꯃ ꯂꯩꯕꯗꯣ ꯈꯪꯕ꯭ꯔ ꯑꯗꯨꯁꯨ ꯂꯩꯔꯦ ꯑꯗꯨꯒ ꯖꯄꯥꯅꯤꯁ ꯂꯦꯡꯒꫭꯏꯁꯨ ꯂꯩꯔꯦ ꯑꯗꯨꯒ ꯀꯩꯅꯣꯁꯨ ꯂꯩꯔꯦ ꯍꯣꯁꯄꯤꯇꯦꯂꯤꯇꯤ ꯃꯦꯅꯦꯁꯃꯦꯟ ꯀꯣ ꯑꯗꯨꯁꯨ ꯂꯩ ꯑ ꯑꯗꯨꯃꯁꯨ ꯂꯩ ꯑꯗꯨꯒ ꯏꯁꯄꯣꯀꯟ ꯏꯪꯂꯤꯁꯀꯤꯖꯨ ꯂꯩꯌꯦ
ꯎꯝ
ꯑꯗꯨꯝꯕ ꯈꯔ ꯂꯩ ꯁꯤꯁꯇꯔ ꯑꯗꯨꯝꯃꯥꯏꯅ
ꯐꯩꯅ ꯑꯗꯨꯝ ꯕ꯭ꯔꯥꯟꯁꯤ ꯌꯥꯝ ꯆꯥꯎꯔ ꯂꯩ
ꯑ ꯂꯩꯌꯦ ꯂꯩꯌꯦ ꯑꯗꯨꯒ ꯀꯩꯅꯣꯒꯤꯁꯨ ꯇꯧꯕꯅꯦ ꯒꯣꯕꯔꯃꯦꯟꯒꯤ ꯄ꯭ꯔꯣꯖꯦꯛ ꯍꯥꯏꯒꯗ꯭ꯔ ꯑꯗꯨꯝꯕ ꯁ꯭ꯀꯨꯜꯒꯤ ꯁꯣꯔꯠ ꯇꯥꯝ ꯀꯣꯔꯁ ꯂꯩꯗꯅꯀꯣ ꯑꯗꯨꯝꯃꯁꯨ ꯂꯩꯌꯦ ꯑꯦ ꯑꯗꯨꯒꯤ ꯍꯥꯏꯔꯒ ꯁꯤꯁꯇꯔ ꯅꯣꯏ ꯀꯩꯅꯣꯒꯨꯝꯕ ꯈꯪꯅꯕ ꯂꯩꯕ꯭ꯔꯣ ꯙꯨꯛꯀꯨꯝꯕ ꯁꯥꯕ ꯃꯤ ꯈꯪꯅꯕ ꯂꯩꯕ꯭ꯔꯣ
ꯑꯗꯨꯗꯤ ꯈꯪꯗꯦꯗ ꯑꯩꯗꯤ
ꯑꯣ ꯈꯪꯅꯕ ꯂꯩꯔꯒꯗꯤ ꯍꯧꯖꯤꯛꯀꯥꯟ ꯀꯧꯕꯅꯦꯕꯀꯣ ꯑꯣꯖꯥ ꯑꯣꯏꯕ ꯌꯥꯕ
ꯑꯣ ꯀꯔꯤꯒꯤ ꯀꯔꯤ ꯑꯣꯖꯥ ꯀꯔꯤ ꯄꯣꯁꯅꯤ ꯍꯥꯏꯕ
ꯙꯨꯛ ꯁꯥꯕ ꯌꯥꯕ ꯍꯧꯖꯤꯛꯀꯤꯗꯗꯤ ꯙꯨꯞ ꯍꯥꯏꯅ ꯑꯈꯣꯏꯒꯤ ꯀꯩꯅꯣꯗꯒ ꯀꯠꯄꯗꯣ ꯂꯥꯏ ꯀꯠꯄꯗ ꯁꯤꯖꯤꯟꯅꯕ ꯑꯃ ꯂꯩꯕꯗꯣ ꯃꯅꯝꯒ ꯌꯥꯝ ꯅꯨꯡꯁꯤꯕ ꯑꯃ ꯂꯩꯕꯗꯣ ꯑꯗꯨꯝꯕ ꯑꯗꯨꯝꯕꯒꯤ ꯁꯥꯕꯒꯤ ꯑꯣꯖꯥ ꯍꯥꯏꯇꯥꯔꯦꯅꯦ ꯈꯣꯏꯖꯤꯗꯤ ꯊꯕꯛꯀꯤꯗꯤ ꯅꯠ ꯇꯦ‌ ꯀꯩꯅꯣ ꯑꯣꯏꯗꫭꯏꯕ ꯄ꯭ꯔꯣꯖꯦꯛꯅ ꯃꯥꯒꯤ ꯄ꯭ꯔꯣꯖꯦꯛꯇꯣ ꯂꯣꯏꯔꯀꯥꯟꯗ ꯂꯣꯏꯗꯣꯏꯅꯦꯕꯀꯣ ꯑꯗꯨꯝꯃꯥꯏꯅ ꯑꯣꯏꯕ
ꯈꯪꯗꯦ ꯑꯗꯨꯝꯃꯥꯏꯅ ꯇꯧꯕ ꯍꯩꯕꯗꯣ
ꯑꯣ ꯍꯣꯏ ꯁꯤꯁꯇꯔ ꯁꯨꯝ ꯎꯝ ꯑꯗꯨꯃꯥꯏꯅ ꯇꯧꯕꯅꯤ ꯐꯕꯁꯨ ꯇꯧꯋꯤ ꯍꯥꯏꯇꯥꯔꯦ ꯑꯗꯨꯝꯀꯣ
ꯎꯝ
ꯑꯗꯨꯝꯃꯥꯏꯅ ꯑꯣꯏ ꯍꯥꯏꯇꯥꯔꯦ
ꯈꯪꯉꯗꯤ ꯍꯣꯏ ꯍꯥꯏꯕꯤꯔꯛꯀꯦꯅꯦ ꯑꯗꯨꯝ ꯇ꯭ꯔꯦꯅꯤꯡꯒꯨꯝꯕ ꯀꯣꯔꯁ ꯀꯨꯝꯕ ꯇꯝꯅꯤꯡꯕ ꯃꯤ ꯌꯥꯎꯔꯗꯤ
ꯑ ꯌꯥꯏ ꯌꯥꯏ ꯁꯤꯁꯇꯔꯅ ꯍꯥꯏꯔꯛꯑꯣ ꯑꯗꯨꯝ ꯍꯥꯏꯗꯤ ꯇꯝꯅꯤꯡꯕ ꯂꯩꯔꯁꯨ ꯑꯗꯨꯝ ꯇꯝꯕ ꯌꯥꯅꯤꯕꯀꯣ ꯑꯗꯣ ꯍꯥꯏꯗꯤ ꯑꯩꯈꯣꯏꯅ ꯈꯪꯅ ꯆꯥꯟꯅꯕꯗꯒꯤ ꯇꯝꯃꯒꯗꯤ ꯗꯤꯁꯀꯥꯎꯟ ꯂꯩꯕꯅꯦꯕꯀꯣ
ꯗꯤꯁꯀꯥꯎꯟ ꯑꯗꯨ ꯃꯃꯜꯁꯦ ꯀꯣꯔꯁꯁꯦ ꯀ ꯊꯥ ꯀꯌꯥ ꯀꯌꯥ ꯇꯝꯒꯦ ꯅꯣꯏꯒꯤꯗꯣ
ꯊꯥ ꯑꯌꯥꯝꯕꯅ ꯁꯤꯁꯇꯔꯅꯜ ꯑꯗꯨꯝ ꯂꯣꯏ ꯌꯥꯝꯃꯦ ꯍꯧꯖꯤꯛꯀꯤ ꯀꯣꯔꯁꯁꯦ ꯁꯤꯛꯁ ꯃꯟꯁ ꯇꯝꯕ ꯐꯣꯔ ꯃꯟꯁ ꯊ꯭ꯔꯤ ꯃꯟ ꯇꯝꯕ ꯀꯣ ꯃꯥꯒꯤ ꯇꯝꯃꯤꯕ ꯀꯣꯔꯁꯇꯨꯒꯤ ꯃꯇꯨꯡ ꯏꯟꯅ ꯍꯥꯏꯇꯥꯔꯦ ꯑꯗꯨꯒ ꯍꯦꯜꯊ ꯀꯤꯌꯔꯒꯤꯁꯨ ꯇꯧꯒꯨꯝ ꯇꯧꯕꯅꯦꯕꯀꯣ ꯈꯣꯏ ꯅꯔꯁ ꯅꯨꯡ ꯀꯩꯀꯥ ꯑꯣꯏꯕꯗꯣ
ꯑꯣ
ꯎꯝ ꯑꯗꯨꯒꯤ ꯑꯗꯨꯒꯤꯁꯨ ꯂꯩ
ꯌꯥꯝꯅꯗꯤ ꯃꯤ ꯃꯌꯥꯝꯗꯤ ꯂꯥꯛꯔꯝꯃꯅꯤꯅꯦ ꯀꯥꯢꯗꯅꯤ ꯃꯐꯝꯗꯣ ꯀꯥꯢ ꯂꯩꯔꯤ ꯍꯥꯢꯕ
ꯎꯝ ꯀꯩꯅꯣ ꯇꯧ ꯑꯣꯏꯗꯣꯏꯕꯀꯣ ꯊꯥꯡꯃꯩꯕꯟꯒꯤ ꯊꯥꯎ ꯒ꯭ꯔꯥꯎꯟ ꯂꯩꯕꯗꯣ ꯑꯗꯨ ꯑꯃ ꯂꯩ ꯑꯗꯨꯒ ꯍꯧꯖꯤꯛꯀꯤ ꯀ꯭ꯋꯥ ꯀꯩꯊꯦꯜꯗꯁꯨ ꯑꯃ ꯂꯩ
ꯎꯝ ꯈꯪꯉꯗꯤ ꯍꯪꯉꯛꯀꯦ ꯃꯤ ꯂꯩꯔꯗꯤ ꯍꯥꯏꯕ ꯎꯝ
ꯑꯗꯨꯒꯨꯝꯕ ꯂꯣꯏꯕ ꯃꯤ ꯂꯩꯔꯒꯗꯤ ꯑꯗꯨꯝ ꯌꯥꯏ ꯀ꯭ꯂꯥꯁ ꯇꯨꯋꯦꯞ ꯂꯣꯏꯕ ꯑꯣꯏꯇꯥꯔꯒꯗꯤ ꯗꯨꯝ ꯌꯥꯏꯌꯦꯕꯀꯣ ꯑꯅꯝꯕꯅ ꯀ꯭ꯂꯥꯁ ꯇꯨꯋꯦꯞ ꯂꯣꯏꯕ ꯉꯥꯛꯇ ꯀꯧꯋꯦꯕꯀꯣ ꯑꯩꯈꯣꯏꯒꯤ ꯊꯕꯛ ꯀꯩꯀꯥ ꯇꯧꯅꯤꯡꯕ ꯈꯣꯠꯅꯤꯡꯕ ꯑ ꯂꯩꯔꯒꯁꯨ ꯑꯗꯨꯝ ꯑꯩꯈꯣꯏꯒꯤ ꯖꯣꯞ ꯑꯦꯛꯁꯄ꯭ꯔꯦꯁ ꯍꯥꯏꯅ ꯑꯃꯁꯨ ꯂꯩꯌꯦꯕꯀꯣ ꯁꯤꯁꯤꯅ ꯑꯩꯈꯣꯏꯒꯤ ꯑꯣꯜ ꯏꯟꯗꯤꯌꯥ ꯑꯣꯜ ꯑꯣꯕꯔ ꯏꯟꯗꯤꯌꯥꯗ ꯔꯤꯀ꯭ꯋꯏꯤꯠꯃꯦꯟꯒꯤ ꯀꯩꯅꯣꯁꯦ ꯃꯥꯅ ꯄ꯭ꯂꯦꯁ ꯇꯧꯕ ꯍꯥꯏꯇꯥꯔꯦ ꯀ ꯍꯥꯏꯗꯤ ꯀꯝꯄꯅꯤꯒꯤ ꯔꯤꯀ꯭ꯋꯥꯏꯔꯃꯦꯟꯁꯦ ꯈꯣꯏꯗ ꯍꯥꯏꯔꯛ ꯑꯅꯤꯗꯅ ꯑꯩꯈꯣꯏꯅ ꯀꯦꯟꯗꯤꯒꯦꯠꯁꯦ ꯊꯤꯕꯤꯔꯒ ꯃꯣꯏꯁꯤꯅ ꯄꯥꯝꯃꯤꯕ ꯀꯩꯅꯣ ꯆꯥꯅꯕꯗꯨ ꯌꯦꯡꯕꯤꯔꯒ ꯑꯩꯈꯣꯏꯅ ꯀꯝꯄꯅꯤꯗ ꯀꯃꯥꯏꯅ ꯆꯪꯒꯅꯤ ꯈꯣꯠꯀꯅꯤ ꯍꯥꯏꯕꯁꯦ ꯑꯩꯈꯣꯏꯅ ꯐꯖꯅ ꯇ꯭ꯔꯦꯟ ꯇꯧꯕꯤꯔꯅꯤꯗꯅ ꯑꯗꯨꯒ ꯑꯗꯨꯝ ꯊꯥꯕꯁꯨ ꯂꯩꯌꯦ ꯀꯩꯅꯣꯗ ꯀꯁꯨ ꯇꯧꯕ ꯑ ꯄ꯭ꯂꯦꯁꯃꯦꯟ ꯄꯤꯕꯁꯨ ꯂꯩ ꯑꯗꯨꯃꯥꯏꯅꯁꯨ ꯇꯧꯋꯤ ꯍꯥꯏꯇꯥꯔꯦ ꯁꯤꯁꯇꯔ ꯃꯈꯟ ꯃꯈꯜ ꯑꯗꯨꯝ ꯈꯔ ꯇꯧꯋꯦ ꯈꯣꯏꯒꯤ ꯑꯅꯝꯕꯅ ꯌꯨꯠꯇ ꯐꯣꯀꯁ ꯇꯧꯋꯦꯕ ꯐꯣꯀꯁ ꯇꯧꯔꯒ ꯌꯨꯠꯁꯦ ꯌꯥꯔꯤꯈꯩ ꯀꯩꯅꯣ ꯑꯣꯏꯍꯟꯕꯤꯕ ꯍꯥꯏꯇꯥꯥꯔꯦ ꯑꯩꯈꯣꯏꯒꯤꯗꯤ ꯑꯦꯝꯄ꯭ꯂꯣꯏ ꯑꯣꯏꯅꯕ ꯍꯣꯠꯅꯕꯤꯕ ꯍꯥꯏꯇꯥꯥꯔꯦꯅꯦꯀꯣ ꯑꯗꯨꯒꯤ ꯋꯥꯅꯤ ꯀꯅꯣꯒꯨꯝꯕꯁꯨ ꯑꯗꯨꯝ ꯇꯧꯕꯅꯦ ꯍꯣꯇꯦꯜꯒꯤ ꯐꯨꯗ ꯑꯦꯟ ꯚꯔꯦꯁ ꯀ ꯃꯌꯥꯝ ꯂꯩꯗꯅ ꯑꯩꯈꯣꯏ ꯏꯟꯗꯤꯌꯥꯒꯤ ꯐꯥꯏꯚ ꯏꯁꯇꯥꯔ ꯁꯚꯦꯟ ꯏꯁꯇꯥꯔ ꯊ꯭ꯔꯤ ꯏꯁꯇꯥꯔ ꯂꯩ ꯃꯌꯥꯝꯁꯦ
ꯍꯥꯟꯅꯁꯨ ꯈꯣꯏ ꯆꯨꯕ ꯇ꯭ꯔꯦꯟꯅꯤꯡ ꯆꯠꯂꯝꯕꯅꯤꯕ ꯃꯄꯥꯟꯂꯣꯝꯗ ꯄ꯭ꯂꯦꯁꯃꯦꯟ ꯄꯤꯔꯒ ꯇꯧꯕꯗꯣ
ꯑ ꯆꯠꯂꯦ ꯑꯩꯈꯣꯏꯒꯤ ꯀꯩꯅꯣꯁꯨ ꯂꯩꯕ ꯇ꯭ꯔꯦꯅꯤꯡ ꯄꯥꯠꯅꯔꯁꯨ ꯑꯗꯨꯝ ꯏꯟꯗꯤꯌꯥꯒꯤ ꯔꯦꯀꯣꯅꯥꯏꯁ ꯑꯣꯏꯕ ꯒꯣꯔꯃꯦꯟꯅ ꯈꯪꯕ ꯑꯗꯨꯃꯥꯏꯅ ꯂꯩꯌꯦꯕꯀꯣ ꯑꯗꯨꯒꯤ ꯑꯗꯨꯃꯥꯏꯅ ꯀꯟꯇꯦꯛ ꯇꯧꯅꯔꯒ ꯍꯥꯏꯇꯥꯔꯦꯅꯦ ꯈꯣꯏꯅ ꯑꯗꯨꯃꯥꯏꯅ ꯄ꯭ꯂꯦꯁ ꯇꯧꯕꯋ ꯄ꯭ꯂꯦꯁꯃꯦꯟ ꯄꯤꯕꯀꯣ
ꯑꯁ ꯍꯥꯟꯅ ꯈꯪꯅꯔꯕꯗꯤ ꯏꯅꯥꯎ ꯅꯨꯄꯤ ꯑꯩꯒꯤ